ꯎꯝ ꯇꯔꯦ ꯅꯪꯗꯤ ꯇꯔꯕꯣ ꯑꯩꯅ ꯉꯥꯡꯕ ꯐꯖꯅ
ꯎꯝ ꯐꯖꯅ ꯇꯔꯦ ꯑꯪ ꯍꯧꯅ ꯇꯥꯏ
ꯎꯝ ꯎꯝ ꯈꯪꯗꯦꯗ ꯑꯩꯁꯦ ꯑꯗꯨꯝ ꯍꯟꯗꯛ ꯃꯔꯛꯁꯦ ꯑꯩ ꯆꯥꯛꯁꯨ ꯀꯩꯁꯨ ꯆꯥꯗ꯭ꯔꯦꯕꯀꯣ ꯑꯌꯨꯛꯇꯁꯨ ꯆꯥꯛ ꯈꯛꯇ ꯆꯥꯏꯕ
ꯎꯝ
ꯅꯨꯃꯤꯗꯥꯡꯁꯨ ꯈꯛꯇꯒꯨꯝꯕ ꯆꯥꯔꯦ ꯏꯁꯥꯗꯣ ꯈꯔ ꯑ ꯀꯩꯅꯣ ꯁꯣꯟꯇꯅꯕꯅꯦꯅ ꯑꯩ ꯅꯣꯏꯕꯁꯦ ꯁꯨꯡ ꯄꯥꯝ ꯄꯥꯝꯗꯦꯕ
ꯎꯝ ꯑꯗꯣ ꯋꯥꯁꯨ ꯌꯥꯝ ꯋꯥꯕꯅꯦ ꯁꯨꯝ ꯁꯣꯜꯂꯝꯃꯒ ꯁꯠ ꯅꯣꯢ ꯈꯠ ꯆꯌꯥꯝ ꯋꯥꯕꯅꯦ
ꯍꯣꯏ ꯅꯪ ꯅꯣꯢꯅꯪ ꯌꯥꯝ ꯅꯣꯏꯈꯠꯂꯝꯃꯦ ꯍꯥꯟꯅ ꯁꯂꯝꯃꯤꯗꯣ ꯁꯨꯃꯥꯏꯅꯒ ꯍꯥꯏꯔꯛꯄꯁꯦ ꯑꯩ ꯍꯧꯖꯤꯛ ꯊꯝꯃꯣꯏꯁꯦ ꯌꯥꯝꯅ ꯄꯨꯕ ꯉꯝꯗꯕꯩ ꯆꯥꯛꯑꯦꯕ ꯑꯗꯨꯅ ꯑꯩ ꯑꯁ ꯌꯥꯁꯦ ꯍꯣꯏ ꯑꯁ ꯁꯤ ꯑꯉꯥꯡꯁꯦ ꯈꯨꯁꯣꯟ ꯑꯃ ꯌꯦꯡꯕ ꯉꯝꯗꯦ ꯑꯗꯨꯃꯥꯏꯅ ꯍꯥꯏ ꯑꯩꯅ ꯄꯥꯝꯖꯕꯗꯣ ꯑꯣꯏꯌꯦꯕ
ꯗ꯭ꯔꯦꯁꯀ ꯑꯝꯇ ꯆꯥꯔꯝꯃꯔꯣꯏꯌꯦ
ꯆꯥ ꯆꯥꯗꯕ ꯍꯥꯏꯕꯨꯅꯦ ꯍꯣꯏ ꯑꯗꯨꯝ ꯑꯇꯧ ꯑꯇꯧꯕꯕꯨꯗꯤ ꯆꯥꯔꯁꯨꯅꯦ ꯍꯥꯟꯅ ꯁꯦꯠꯂꯝꯕ ꯖꯤꯟꯁꯇꯣ ꯑꯩ ꯈ꯭ꯋꯥꯡꯗꯣ ꯀꯩꯅꯣ ꯁꯦꯠꯂꯦꯕ ꯅꯝꯕꯔꯗꯣ ꯃꯁꯤꯡꯗꯣ ꯆꯥꯎꯕꯒꯤ ꯁꯥꯏꯖꯇꯣ ꯀꯨꯟ ꯀꯨꯟ ꯑꯁꯦꯡꯕꯗꯤ ꯀꯨꯟꯇꯔꯨꯛ ꯁꯦꯠꯂꯦꯕꯀꯣ
ꯎꯝ
ꯀꯨꯟꯇꯔꯨꯛ ꯁꯦꯠꯂꯦꯕ ꯑꯗꯨꯝ ꯀꯨꯟꯇꯔꯨꯛ ꯍꯥꯢꯁꯦ ꯈ꯭ꯔ ꯈ꯭ꯔ ꯀꯣꯝꯂꯞ ꯀꯣꯝꯂꯞ ꯑꯗꯨꯝ ꯁꯦꯠꯄꯗ ꯈꯤꯇꯪ ꯅꯨꯡꯉꯥꯏꯕꯩ ꯆꯥꯡꯗꯣ ꯑꯣꯏꯕꯅꯦꯕ
ꯎꯝ
ꯑꯗꯣ ꯑꯩ ꯆꯥꯗ꯭ꯔꯦꯕ ꯍꯧꯖꯤꯛ ꯑꯩ ꯀꯃꯥꯏꯟ ꯇꯧꯗꯣꯏꯅꯣ ꯆꯥꯛ ꯄꯅ ꯁꯤꯔꯦꯕ ꯑꯅꯤꯅꯦ ꯍꯥꯏꯕ ꯆꯥꯗ꯭ꯔꯤ ꯆꯥꯗ꯭ꯔꯤꯗꯣ
ꯎꯝ ꯑꯩꯁꯨ ꯍꯥꯟꯅꯗꯤ ꯑꯗꯨꯝ ꯍꯧꯖꯤꯛꯅ ꯐꯖꯅ ꯅꯣꯏꯈꯠꯂꯦꯕꯅꯦꯕ ꯍꯥꯟꯅ ꯀꯨꯟꯊ꯭ꯔꯥ ꯇꯔꯨꯛ ꯒꯤ ꯆꯥꯡ ꯈꯜ ꯑꯣꯏꯔꯝꯕꯅꯦ ꯍꯧꯖꯤꯛ ꯌꯥꯡꯈꯩ ꯍꯦꯜꯂꯕꯅꯦꯕ ꯐꯖꯅ ꯅꯣꯏꯈꯠꯂꯕꯅꯦꯕ꯫ ꯑꯧꯅ ꯍꯥꯟꯅ ꯁꯦꯠꯂꯝꯕ ꯈꯡꯒꯥꯎꯗ ꯅꯣꯡꯃ ꯁꯦꯠꯂꯒ ꯊꯕꯛ ꯆꯠꯂꯦꯕꯀꯣ ꯑꯩ ꯅꯨꯃꯤꯠ ꯈꯨꯗꯤꯡ ꯆꯠꯄꯗꯣ ꯐꯝꯃꯒꯁꯨ ꯑꯗꯨꯝ ꯂꯩꯗꯅꯀꯣ ꯑꯗꯨꯗꯤ꯫ ꯏꯃꯥ ꯑꯩꯅꯦ ꯀꯩꯅꯣꯁꯦ ꯈꯡꯒꯥꯎꯁꯦ ꯊꯥꯝꯗꯤ ꯂꯧꯊꯣꯛꯎꯔꯕ ꯂꯧꯊꯣꯛꯑꯒꯁꯦ ꯉꯍꯥꯛꯇꯪ ꯐꯝꯃꯦꯕ ꯑ ꯐꯝꯝꯕꯁꯨ ꯅꯨꯡꯉꯥꯏꯇꯦꯕꯀꯣ꯫ ꯑꯃꯗꯨꯗꯤ ꯇꯞ ꯅꯞꯄ ꯈꯣꯡꯒ꯭ꯔꯥꯎꯅꯤꯅ ꯈꯣꯡꯒꯥꯎ ꯑꯩ ꯀꯨꯇꯥꯝ ꯄꯥꯁꯤꯟꯕꯁꯦ ꯍꯩꯗꯤ ꯅꯨꯄꯥ ꯃꯌꯥꯝ ꯂꯩꯕꯅꯤꯅ ꯑꯩꯁꯦ ꯅꯨꯡꯉꯥꯏꯇ꯭ꯔꯦꯕ ꯀꯣ ꯑꯗꯨꯝ ꯍꯥꯏꯗꯤ ꯃꯣꯏꯅ ꯀꯩꯁꯨ ꯈꯪꯒ ꯇꯥꯔꯁꯨ ꯑꯩꯅ ꯍꯨꯝ ꯀꯣꯛ ꯅꯨꯡꯉꯥꯏꯖꯔꯨꯗꯕꯗꯣ꯫ ꯑꯗꯩꯗꯤ꯫ ꯐꯨꯔꯤꯠꯇꯨ ꯃꯄꯥꯟꯗ ꯊꯥꯗꯔꯒ ꯃꯃꯥꯡꯗꯣ ꯕꯦꯛꯅ ꯈꯟꯖꯤꯜꯂꯒ ꯊꯣꯛꯂꯛꯑꯒ ꯀꯩꯅꯣ ꯆꯪꯉꯒ ꯑꯣꯏꯅ ꯄꯥꯟꯁꯤꯜꯂꯤꯅꯦ ꯈꯣꯡꯒꯥꯎ ꯀꯩꯅꯣꯗꯣ꯫
ꯀꯔꯤ ꯑ ꯑꯗꯨ ꯈꯪꯗꯦ ꯎꯝ꯫ ꯍꯣꯏ ꯌꯥꯝ ꯅꯨꯡꯉꯥꯏꯇꯕꯅꯦꯕꯀꯣ ꯌꯥꯝ ꯂꯨꯝ ꯍꯥꯏꯗꯤ ꯀꯩ ꯍꯥꯏꯅꯤ ꯁꯤꯁ ꯏꯁꯥꯗ ꯆꯤꯟꯁꯤꯜꯂꯒ ꯑꯗ ꯉꯔꯥꯡ ꯅꯍꯥꯟ ꯈꯔ ꯀꯨꯏꯗ꯭ꯔꯤꯀꯥꯟꯗ ꯑꯩꯒꯤ ꯎꯝ ꯐꯣꯔꯃꯦꯜ ꯄꯦꯟ ꯑꯣꯏꯅ ꯑꯃ ꯂꯩꯔꯨꯏꯌꯦ ꯈꯣꯡꯒꯥꯎ꯫
ꯎꯝ ꯑꯗꯨꯅ ꯈꯔ ꯅꯨꯡꯉꯥꯏꯕꯅꯦ ꯍꯣꯔꯛ ꯍꯣꯔꯣꯛ ꯂꯥꯎꯕꯅꯤꯅ꯫
ꯁꯥꯏꯖꯇꯣ ꯀꯩꯅꯣ ꯑꯣꯏꯔꯦ ꯍꯥꯏꯕ꯫ ꯎꯝ ꯁꯥꯏꯖꯇ ꯌꯥꯝ ꯆꯥꯎꯕꯗꯣ ꯍꯦꯟꯒꯠꯂꯦꯕ꯫
ꯎꯝ꯫
ꯍꯥꯢꯗꯤ ꯍꯥꯟꯅ ꯀꯨꯟ꯫ ꯀꯨꯟ ꯀꯩꯅꯣ ꯇꯔꯨꯛ ꯁꯦꯠꯂꯝꯕꯗ ꯍꯧꯖꯤꯛ ꯀꯨꯟ ꯅꯤꯄꯥꯟꯅꯦꯕ ꯀꯨꯟ ꯅꯤꯄꯥꯟꯁꯤꯕꯧꯕ ꯗꯨꯝ꯫ ꯑꯗꯨꯡ ꯍꯥꯏꯗꯤ ꯌꯥꯝꯅ ꯀꯣꯝꯕ ꯑꯣꯏꯗꯦꯅ ꯑꯗꯨꯝ ꯆꯤꯟꯇꯛ ꯍꯥꯏꯗꯤ ꯂꯩꯗꯅ꯫ ꯑꯃꯥꯏꯟ ꯁꯦꯠꯄꯗꯣ ꯑꯣꯏꯔꯤꯅꯦꯕ ꯑꯗꯨ ꯃꯨꯛ ꯀꯨꯟꯊ꯭ꯔꯥꯗꯨꯅ ꯑꯃꯨꯛ ꯀꯣꯝꯍꯟ ꯀꯣꯝꯃꯟꯕ꯫
ꯎꯝ꯫
ꯑꯗꯨꯃꯥꯏꯟ ꯇꯧꯕꯒꯤ ꯀꯨꯟ ꯅꯤꯄꯥꯟꯗꯣ ꯑꯣꯏꯅ ꯁꯦꯠꯂꯤꯅꯦꯕ ꯑꯗꯨ꯫
ꯎꯝ꯫
ꯈꯪꯗꯦ ꯑꯩ ꯃꯊꯥ ꯌꯥꯝ ꯁꯥꯔꯦ ꯑꯗꯨꯅꯅꯦ ꯑꯩ ꯑꯗꯨ ꯁꯦꯠꯄꯗꯣ ꯑꯩꯅ ꯌꯥꯝ ꯄꯥꯝꯖꯕ ꯑꯩꯉꯣꯟꯗꯁꯨ ꯌꯥꯝ ꯆꯟꯅꯅ ꯐꯖꯕ ꯈꯣꯡꯒꯥꯎ ꯑꯃ ꯂꯩꯖꯩꯑꯕ ꯑꯩꯅꯁꯨ ꯄꯥꯝꯖꯕ꯫
ꯎꯝ꯫
ꯑꯗꯨ ꯆꯥꯗ꯭ꯔꯦ ꯍꯏꯕ ꯑꯗꯨ ꯆꯥꯅꯕ ꯑꯩ ꯁꯣꯜꯍꯟꯗꯕ ꯌꯥꯗꯦ ꯑꯗꯨ ꯆꯥꯗ꯭ꯔꯤꯐꯥꯎ ꯁꯣꯜꯍꯟꯅꯤ ꯑꯩꯅ꯫
ꯀꯩꯅꯣ ꯇꯧꯋꯣ ꯍꯥꯏꯗꯤ ꯆꯥꯛ ꯆꯥꯗꯕꯗꯣꯇꯣꯞ ꯀꯩꯅꯣ ꯑ ꯑꯣꯏꯅ ꯑꯗꯨꯝ ꯃꯍꯨꯠ ꯁꯤꯜꯂꯣ ꯑꯌꯨꯛ ꯑꯣꯏꯔꯣ ꯅꯨꯃꯤꯗꯥꯡ ꯑꯣꯏꯔꯣ ꯑꯃ
ꯀꯨꯝꯕ ꯂꯩ ꯍꯣꯏ ꯂꯩꯗꯅ ꯑꯗꯩꯗ ꯑꯗꯨꯝ ꯀꯩꯅꯣꯗꯤ ꯌꯥꯎꯔꯣꯏꯗꯕ ꯆꯥꯌꯦ ꯆꯥꯄꯠꯇ
ꯑꯗꯒꯤ ꯀꯩꯅꯣꯒ ꯈꯍꯤꯒ ꯆꯝꯄ꯭ꯔꯥꯒ ꯊꯛꯄꯗꯣ
ꯎꯝ ꯎꯝ ꯏꯁꯤꯡ ꯑꯁꯥꯕ ꯊꯛꯄꯁꯤꯁꯨ ꯌꯥꯝ ꯍꯟꯊꯩ ꯍꯥꯏ ꯑꯥ ꯑꯥ
ꯑꯗꯨꯁꯨ ꯑꯗꯨꯝ ꯌꯦꯡꯉꯨ ꯑ ꯁꯨꯃꯥꯏꯅꯅꯦ ꯃꯤꯅ ꯁꯣꯟꯗꯅꯉꯥꯏ ꯇꯧ ꯇꯧ ꯍꯥꯏꯔꯒꯅꯦꯀꯣ ꯏꯁꯥꯅ ꯈꯪꯗ ꯍꯥꯏꯗꯤ ꯇꯧꯔꯨꯒꯅꯣꯕ ꯑꯩꯉꯣꯟꯗ ꯊꯦꯡꯅꯈꯤꯕ ꯑꯃ ꯂꯩꯌꯦꯕꯀꯣ ꯑꯗꯨꯝ ꯁꯤꯁꯦ ꯄꯪꯕꯩꯗꯤ ꯑꯣꯏꯗꯣꯏꯅꯦ ꯑꯩ ꯏꯁꯥꯅ ꯁꯨꯝ ꯃꯇꯝꯗ ꯉꯇꯦ ꯑꯁ ꯁꯣꯜꯂ ꯑꯩ ꯏꯁꯥꯅ ꯌꯥꯝ ꯅꯣꯏꯔꯝꯃꯦꯕ ꯃꯇꯝ ꯑꯃ ꯆꯍꯤ ꯇꯔꯥꯍꯨꯝꯗꯣꯏ ꯇꯔꯥꯃꯔꯤ ꯑꯗꯨꯋꯥꯏ ꯁꯨꯄ ꯃꯇꯝꯁꯦ ꯌꯥꯝ ꯂꯣꯏꯔꯝꯃꯦꯕ ꯑꯗꯨ ꯅꯣꯏꯀꯥꯟꯗꯗꯤ ꯁꯨꯝ ꯐꯤ ꯁꯦꯠꯂꯣ ꯐꯖꯗ꯭ꯔꯦ ꯃꯤꯅ ꯁꯨꯝ ꯑꯉꯥꯡꯔꯝꯗ
ꯍꯣꯏ ꯐꯖꯗꯦ ꯇꯔꯨꯛ ꯇꯔꯨꯛ ꯈꯨꯗꯤ ꯑꯝꯇ ꯐꯖꯗꯦ
ꯑꯥꯎ ꯌꯨꯝ ꯌꯥꯝ ꯉꯥꯡꯉꯛꯄꯗꯣꯀꯣ ꯁꯥꯎꯁꯨ ꯁꯥꯎꯗꯩꯉꯦ ꯏꯁꯨ ꯀꯥꯏꯔꯦ ꯑꯗꯩꯗꯤ ꯁꯨꯝ ꯋꯥꯁꯨ ꯉ ꯋꯥꯕꯅꯦꯕ ꯑꯗꯨꯅ ꯑꯩ ꯁꯣꯝꯗꯗꯤ ꯁꯣꯜꯍꯜꯂꯅꯤ ꯀꯣ ꯈꯜꯂꯒ ꯑꯌꯨꯛ ꯤꯡ ꯉꯟꯇꯥ ꯍꯧꯒꯠꯂꯒ ꯋꯥꯔꯤꯁꯦ ꯄꯨꯂꯞ ꯇꯩꯗꯣꯏꯅꯦꯕ ꯏꯃꯨꯡꯒꯤ ꯃꯩꯁꯦ ꯑꯗꯣ ꯍꯥꯏꯗꯤ ꯋꯥꯏ ꯇꯔꯕꯒꯤ ꯄꯨꯡ ꯄꯨꯡ ꯌꯥꯝ ꯂꯥꯝꯕꯌꯨꯡ ꯌꯥꯝꯥꯡ ꯋꯥꯔꯤ ꯀꯥꯟꯁꯤꯅꯦ ꯈꯪꯕ꯭ꯔꯥ ꯈꯣꯏꯍꯤ ꯍꯥꯞꯄꯗꯤ ꯑꯩꯁ ꯁꯣꯟꯊꯕ ꯌꯧꯔꯔꯣꯏ ꯍꯥꯏꯔ ꯆꯝꯄ꯭ꯔꯥꯒ ꯏꯁꯤꯡ ꯑꯃꯐꯥꯎꯛꯇꯪ ꯊꯤꯠꯂꯕ ꯑꯌꯨꯛ ꯈꯨꯗꯤꯡꯒꯤ ꯑꯗꯨꯝ
ꯎꯝ ꯃꯥ ꯆꯝꯥ ꯆꯝꯄ꯭ꯔꯥ ꯀꯅ ꯏꯁꯤꯠꯀꯤꯦ ꯁ ꯎꯅꯣ ꯑꯠꯇ꯭ꯔ
ꯚꯏ ꯀꯌꯥꯝ ꯁꯣꯛꯑꯝꯅꯤ ꯌꯦꯡꯉꯣꯑ ꯗꯨꯀꯥꯟꯗ ꯐꯪꯕ ꯍꯥꯏꯁꯤꯀꯣ ꯀꯩꯝ ꯅꯠꯇꯦ ꯑꯗꯣ ꯁꯨꯝ ꯃꯇꯝꯀ ꯅꯠꯇꯕꯁꯦ ꯇꯥꯡꯅ ꯇꯥꯡꯅ ꯐꯪꯕꯅꯦꯕ ꯍꯧꯖꯤꯛꯇꯐꯥꯎ ꯀꯦꯖꯤꯗ ꯆꯅꯤ ꯑꯗꯨꯗꯥꯏꯝ ꯄꯤꯗꯅ
ꯄꯤ ꯄꯤ ꯌꯥꯝ ꯇꯥꯡꯉꯤ ꯃ ꯃꯆꯤꯟꯁꯨ ꯌꯥꯝ ꯌꯥꯎꯗꯦ ꯑꯗꯣ ꯃꯍꯤꯁꯨ ꯌꯥꯎꯗꯦꯕ
ꯑꯃꯗ ꯂꯨꯄꯥ ꯀꯨꯟ ꯄꯤꯕ ꯑꯗꯩꯗꯤ ꯌꯥꯡꯈꯩꯒ ꯑꯍꯨꯝ ꯇꯧꯕ ꯑꯗꯨꯃꯥꯏꯅ ꯇꯧꯔ ꯂꯩꯔ ꯂꯩꯔꯒꯅꯦ ꯊꯛꯇꯣꯏꯕ ꯈꯪꯕ꯭ꯔꯥ ꯏꯁꯥ ꯁꯣꯛꯅꯕ ꯄꯩꯁꯥ ꯇꯤꯡꯍꯜꯂꯤꯕ ꯑꯗꯩꯗꯤ ꯅꯨꯃꯤꯗꯥꯡꯗꯁꯨꯀꯣ ꯆꯔꯥ ꯍꯦꯜꯂꯅꯤ ꯑꯗꯩꯗꯤ ꯋꯥꯏ ꯇꯩꯑꯕ ꯑꯩ ꯅꯣꯡꯃꯗ ꯋꯥꯏ ꯑꯍꯨꯝꯂꯛ ꯍꯍꯜꯂꯒ ꯇꯩꯕ ꯑꯗꯨꯝ ꯌꯥꯎꯋꯦ ꯑꯅꯤꯔꯛꯛꯇꯩꯕ ꯌꯥꯎꯋꯦ ꯑꯗꯨꯝ ꯁꯨꯛꯂ ꯄꯤꯔꯦꯛꯇꯦꯕ ꯑꯗꯨꯝ ꯇꯩꯗꯣꯏꯅꯦꯕ ꯑꯗꯣ ꯅꯨꯃꯤꯗꯥꯡꯗ ꯆꯥꯔꯥ ꯍꯦꯜꯂꯅꯤ ꯆꯥꯔꯥ ꯍꯦꯜꯂ ꯋꯥꯔ ꯑꯛ ꯍꯧꯒꯠꯂ ꯋꯥꯏ ꯑꯃꯨꯛ ꯇꯩꯔꯅꯤ ꯑꯗꯣ ꯑꯃꯨꯛ ꯆꯝꯄ꯭ꯔꯥꯃꯨꯛ ꯊꯛꯆꯤꯟꯕ ꯂꯣꯏꯔꯦ
ꯎꯝ
ꯑꯗꯨꯀꯥꯟꯗ ꯀꯩꯅꯣꯒꯤ ꯃꯇꯝ ꯑꯣꯏꯑꯕ ꯀꯣꯔꯣꯅꯥꯒꯤ ꯃꯇꯝ ꯑꯣꯏꯑꯕ ꯁꯣꯜꯂꯦ ꯐꯖꯅ ꯁꯣꯜꯂꯦ ꯀꯥꯏꯗꯦ ꯍꯥꯟꯅꯅ ꯑꯩꯁꯦ ꯗꯨꯞ ꯗꯨꯞ ꯂꯥꯎꯔ ꯃꯥꯥꯏꯁꯦ ꯑꯃꯨꯛ ꯌꯥꯝ ꯄꯥꯛꯑꯝꯃꯦꯕ ꯑꯗꯨꯒꯤ ꯃꯇꯨꯡ ꯈꯔ ꯑꯗꯨꯃꯥꯏꯅ ꯇꯧꯔꯕ ꯃꯇꯨꯡ ꯇꯧꯀꯥꯟꯗꯣ ꯑꯗꯨꯀꯥꯟꯗ ꯐꯨꯔꯤꯠꯀꯥ ꯑꯃꯐꯥꯎ ꯆꯥꯔꯝꯗ꯭ꯔꯕ ꯍꯥꯟꯅ ꯑꯩꯅ ꯁꯣꯟ ꯀꯥꯟꯗ ꯆꯥꯔꯝꯕ ꯄꯣꯠ ꯇꯣ ꯑꯗꯨꯐꯥꯎ ꯑꯃꯐꯧꯛ ꯆꯥꯔꯝꯗ꯭ꯔꯕꯣ ꯁ꯭ꯀꯨꯜ ꯀꯩꯅꯣꯀꯥꯗꯣ ꯏꯁꯀꯔꯠꯀꯥꯗꯣ ꯑꯗꯨ ꯃꯇꯝꯗꯗꯤ ꯏꯁꯀꯔꯠꯁꯦ ꯇ꯭ꯔꯦꯞ ꯐꯅꯦꯛ ꯁꯦꯠꯂꯕ ꯃꯥꯜꯂꯦ ꯐꯨꯔꯤꯠꯀꯥꯗꯣ ꯨꯗꯥꯡꯝꯒꯥꯗꯣ ꯑꯃꯨꯛ ꯍꯣꯔꯣꯛ ꯍꯣꯔꯣꯛ ꯂꯥꯎꯕꯗ ꯑꯩ ꯀꯩꯅꯣꯃ ꯍꯦꯡꯒꯔ ꯌꯥꯝꯕ ꯃꯥꯟꯕꯗꯣ ꯑꯗꯨꯃꯥꯏꯅ ꯇꯧꯔꯕ ꯑꯗꯨꯗꯩꯗꯤ ꯑꯩꯁꯦ ꯁꯨꯝ ꯅꯣꯏꯅꯕ ꯒꯨꯂꯤꯁꯦ ꯆꯥꯕ ꯍꯧꯔꯦꯕꯂ ꯑꯩꯈꯣ ꯏꯁꯥꯗ ꯁ꯭ꯀꯨꯜ ꯇꯨꯏꯁꯟ ꯆꯠꯂ ꯀꯥꯟꯗꯗꯤ ꯗꯣꯛꯇꯔ ꯌꯦꯡꯉꯒ ꯆꯥꯕꯁꯤ ꯆꯥꯕꯁꯤ ꯑꯗꯨꯝ ꯆꯥꯔꯦ ꯑꯗꯣ ꯅꯣꯏ ꯈꯜꯂꯛꯏꯁꯦ ꯍꯟꯗꯛ ꯈꯛꯇꯅꯦ
ꯑꯗꯣ ꯑꯩꯗꯤ ꯅꯣꯏꯕꯁꯤ ꯁꯨꯡ ꯄꯥꯝ ꯄꯥꯝꯗꯦ ꯅ ꯑꯩ ꯅꯣꯏꯕꯁꯤ ꯁꯨꯡ ꯄꯥꯝ ꯄꯥꯝꯗ ꯑꯩ ꯅꯣꯏꯕꯩꯗ ꯅꯣꯏꯅꯕꯗꯃꯛꯇꯗꯤ ꯑꯩ ꯗꯣꯛꯇꯔ ꯁꯨꯡꯉ ꯌꯦꯡꯉꯣ
ꯑꯗ ꯑꯩ ꯍꯧꯖꯤꯛꯇꯤꯀꯣ ꯈꯪꯉꯛꯑꯦ ꯃꯤꯁꯤꯦ ꯑꯗꯨꯝ ꯑꯩ ꯑꯩꯒꯤ ꯆꯥꯅꯕ ꯂꯩꯗꯅꯀꯣ ꯍꯥꯏꯗꯤ ꯅꯪꯅ ꯁꯣꯜꯂꯁꯨ ꯀꯩꯁꯨ ꯋꯥꯗꯦꯗꯅ ꯑꯩꯗꯤ ꯁꯣꯜꯂꯀꯥꯟꯗ ꯌꯥꯝ ꯋꯥꯏꯑꯦꯕ ꯅꯣꯏꯔꯀꯥꯟꯗꯅ ꯏꯁꯥꯒꯤ ꯆꯞ ꯆꯥꯕꯒꯤ ꯍꯛꯆꯥꯡꯗ ꯑꯣꯏꯌꯦꯕ ꯀꯥꯏꯗꯒꯤꯩ ꯁꯣꯟ ꯀꯥꯟꯗꯗꯤ
ꯍꯣꯏ ꯁꯨꯂꯤꯀꯥꯅꯟꯗ ꯍꯥꯏꯁꯤꯦ ꯑꯣꯕ ꯍꯥꯏꯁꯤ ꯍꯣꯏ ꯈꯔꯕꯨꯗꯤ ꯅꯥꯒꯜꯂꯦꯕꯀꯣ
ꯎꯝ
ꯃꯤ ꯑꯃꯅ ꯅꯥꯔꯤ ꯀꯥꯟꯅ ꯑꯗꯨꯝ ꯌꯥꯎꯋꯦ ꯑꯗꯨꯣꯏꯗꯣ ꯑꯩꯅ ꯈꯟꯕꯗ ꯁꯨꯝ ꯌꯨꯝꯗꯁꯨ ꯂꯩꯇꯕꯩ ꯃꯄꯥꯟꯒꯨꯝꯕꯁꯨ ꯂꯩꯕꯩ ꯆꯥꯕ ꯊꯛꯄꯁꯨ ꯋꯥꯠꯄꯒꯤꯁꯨꯅꯦꯕ ꯍꯥꯏꯗꯤ ꯏꯁꯥꯒꯤ ꯍꯛꯆꯥꯡ ꯑꯃꯒꯤ ꯑꯣꯏꯕ ꯆꯞ ꯆꯥꯕ ꯆꯥꯕ ꯊꯛꯄꯒꯨꯝꯕꯁꯨ ꯈꯔ ꯋꯥꯠꯄꯩꯅꯦꯕ
ꯎꯝ
ꯑꯗꯨꯃꯥꯏꯅ ꯐꯖꯅ ꯃꯦꯟꯇꯦꯟ ꯇꯧꯔꯗꯤ ꯏꯁꯣꯜꯂꯁꯨ ꯑꯩ ꯀꯩꯝꯇꯕꯨꯗꯤ ꯋꯥꯔꯣꯏ
ꯎꯝ ꯌꯨꯝꯗ ꯂꯩꯀꯥꯟꯗꯗꯤꯀꯣ ꯁꯨꯝ ꯀꯩ ꯍꯥꯏꯅꯤ ꯀꯩꯅꯣꯝꯇꯪ ꯆꯥꯅꯤꯡꯕꯁꯦ ꯑꯐꯕꯔꯣꯝꯗ ꯑꯗꯨꯝ ꯆꯥꯕꯁꯦ ꯂꯩꯕꯅꯦꯕ
ꯍꯣꯏ ꯍꯣꯏ ꯍꯥꯏꯗꯤ ꯎꯝ ꯎꯝ ꯌꯨꯝꯗ ꯂꯩꯇꯀꯥꯏꯗ ꯑꯐꯪꯕ ꯑꯃꯆꯥ ꯍꯥꯏꯗꯤ ꯑꯐꯪꯕ ꯑꯣꯏꯅ ꯆꯥꯔꯛꯇꯣꯏꯅꯦꯕ ꯁꯤꯅ ꯑꯄꯥꯝꯕ ꯌꯨꯝꯗ ꯂꯩꯀꯥꯟꯗꯅ ꯑꯄꯥꯝꯕ ꯈꯜꯂ ꯆꯥꯏꯗꯅ ꯃꯄꯥꯟ ꯊꯣꯛ ꯈ꯭ꯔꯗꯤ ꯑꯐꯪꯕ ꯆꯥꯔꯛꯇꯣꯏꯅꯦꯕ
ꯃꯥꯅꯦꯅꯦ ꯑꯗꯦ ꯆꯥꯔꯤꯩꯗꯨ ꯇꯣꯏꯗꯨꯁꯨ ꯑꯍꯥꯎꯕ ꯉꯥꯛꯇ ꯑꯝꯇ ꯅꯠꯇꯕꯅꯤꯅꯀꯣ ꯁꯨꯝ ꯑꯍꯥꯎ ꯑꯍꯥꯎꯕ ꯊꯤꯔꯛꯀꯥꯟꯗ ꯐꯠꯇꯕ ꯆꯤꯟꯖꯥꯛꯇ ꯂꯣꯏ ꯇꯥꯕꯗꯣ ꯑꯅꯝꯕꯅ ꯃꯣꯔꯣꯛꯁꯦ ꯌꯥꯝ ꯁꯤꯖꯤꯟꯅꯔꯛꯏꯗꯅ ꯃꯣꯔꯣꯛ ꯁꯥꯜꯂꯤ ꯆꯥꯅꯤꯡꯕꯅꯤꯅ ꯑꯗꯩꯗꯤ ꯆꯈꯥꯎꯗꯣ ꯑꯗꯨꯝ ꯁꯣꯛꯄ ꯍꯦꯟꯖꯜꯂꯛꯄꯗꯣ
ꯍꯣꯏ ꯈꯪꯗꯦꯗ ꯇꯧꯔꯤꯁꯦ
ꯎꯝ ꯆꯥꯕ ꯊꯛꯄꯁꯤꯅꯅꯦ ꯏꯁꯥꯒꯤꯁꯦ ꯌꯥꯝ ꯀꯩꯅꯣ ꯇꯧꯕꯅꯦꯕ ꯁꯦꯝꯕꯅꯦꯕ ꯆꯥꯕ ꯐꯠꯇꯕ ꯃꯤꯁꯤꯅꯦ ꯁꯣꯛꯄ ꯑꯗꯨꯝ ꯍꯦꯟꯕꯅꯦ
ꯑꯦꯦꯜꯂ ꯈꯪꯒꯦꯗ ꯃꯤ ꯃꯈꯩ ꯁꯤꯁꯨꯅꯦ ꯃꯤ ꯍꯥꯏꯁꯦ ꯄꯦꯟꯕ ꯅꯥꯏꯗꯕꯗꯣꯀꯣ ꯌꯥꯝ ꯉꯥꯡ ꯁꯣꯛꯅꯤꯕꯗꯣ ꯃꯤ ꯁꯤꯤ ꯍꯥꯏꯁꯦ ꯃꯤ ꯉꯝꯗꯦꯗ ꯁꯣꯜꯂꯁꯨ ꯁꯣꯠꯜꯂꯤ ꯁꯣꯠꯜꯂꯤ ꯁꯣꯜꯂꯤ ꯍꯦꯛꯇ ꯍꯥꯏꯕꯤꯕꯀꯣ ꯅꯅꯨꯡꯣꯏꯔꯦ ꯅꯨꯡꯣꯏꯔꯦ ꯅꯣꯏꯔꯦꯅ ꯃꯁꯤꯁꯤ ꯂꯩ
ꯎꯝ ꯍꯥꯏꯗꯣꯏꯅꯦ
ꯑ
ꯅꯍꯥꯟꯋꯥꯏ ꯁꯣꯟꯕ ꯀꯥꯟꯗꯣ ꯑꯩꯅ ꯁꯨꯝ ꯅꯣꯏꯔꯝꯃꯒ ꯆꯔ ꯈꯔ ꯁꯣꯟꯊꯔꯛꯑꯦ ꯍꯥꯏꯕꯗꯣ ꯑꯗꯨ ꯋꯥꯥꯟꯗ ꯃꯤꯅ ꯂꯥꯏꯅꯥꯕꯨꯕ ꯃꯥꯜꯂꯦ ꯍꯥꯏꯌꯦꯕꯀꯣ ꯂꯥꯏꯅꯥ ꯄꯛꯑꯕ ꯃꯥꯜꯂꯦ ꯅꯪꯁꯦ ꯈꯨꯁꯣꯟ ꯂꯥꯛꯁꯣꯟ ꯅꯤꯌꯣꯝ ꯑꯃ ꯆꯨꯝꯗ꯭ꯔꯦꯅ ꯍꯥꯏꯌꯦꯕ ꯑꯗꯣ ꯍꯧꯖꯤꯛ ꯅꯣꯏꯔꯀꯥꯟꯗꯅꯀꯣ
ꯑꯗꯨ ꯃꯤꯉꯣꯟꯗꯕꯨ ꯍꯥꯏꯗꯤ ꯃꯣꯏ ꯑꯗꯨꯃꯥꯏꯅ ꯍꯥꯏꯕꯤꯕꯗ ꯅꯨꯡꯉꯥꯏꯔꯝꯗꯧꯔ ꯍꯥꯏꯕ ꯑꯩꯅ ꯍꯥꯏꯗꯣꯏꯁꯦ ꯃꯤ ꯁꯤ ꯅꯨꯡꯉꯥꯏꯅꯤ ꯅꯨꯡꯉꯥꯏꯔꯣꯏꯗꯣ ꯀꯩꯝ ꯈꯟꯗꯦ ꯍꯥꯏꯕ
ꯎꯝ ꯑꯗꯣ ꯁꯨꯝ ꯁꯨꯝ ꯁꯣꯟꯃꯜꯂꯀꯥꯟꯗ ꯏꯁꯥꯗꯁꯨ ꯋꯥꯗꯣꯏꯅꯤꯗꯅ ꯑꯣꯏꯔꯀꯥꯟꯗꯤ ꯏꯇꯟꯇꯗ ꯀꯞꯅꯤꯡꯉꯛꯄ ꯅꯨꯃꯤꯠꯁꯨ ꯌꯥꯎꯔꯛꯑꯦꯕꯀꯣ ꯃꯤꯅ ꯑꯩꯉꯣꯟꯗ ꯁꯨꯃꯥꯏꯅ ꯈꯟꯕ ꯑꯣꯏꯔꯦꯕ ꯀꯣ ꯀꯥꯏꯅ ꯈꯜꯂꯒ ꯑꯗꯣ ꯍꯧꯖꯤꯛꯀꯤꯗꯪꯗ ꯈꯜꯂꯛꯄꯁꯦ ꯎꯝ ꯈꯤꯇꯪꯗꯣ ꯈꯜꯂ ꯀꯥꯟꯗ ꯑꯗꯨꯝ ꯍꯥꯏꯕ ꯏꯁꯅꯣꯛ ꯑꯩ ꯍꯦ ꯅꯪꯁꯤ ꯌꯥꯔꯦ ꯇꯣꯛꯑꯣ ꯑꯗꯨꯩ ꯍꯦꯟꯅ
ꯑꯥ ꯑꯥ ꯍꯣꯏ ꯍꯣꯏ ꯑꯗꯨꯏ ꯑꯗꯨꯗꯤ ꯃꯤ ꯍꯥꯏꯁꯦ ꯑꯃꯨ ꯄꯦꯟꯅꯗꯕꯗꯣ ꯉꯁꯥꯏ ꯅꯪꯅ ꯅꯣꯏ ꯅꯣꯏꯔꯤꯀꯥꯟꯗ ꯍꯥꯏꯗꯤ ꯁꯣꯂꯤꯀꯥꯟꯗ ꯍꯥꯏꯔꯛꯄꯗꯣ ꯂꯥꯏꯅꯥ ꯄꯛꯄ ꯃꯥꯜꯂꯦ ꯈꯣꯠꯂꯦ ꯑꯗꯩ ꯅꯪꯒꯤ ꯋꯥꯈꯜ ꯑꯃ ꯁꯤꯟꯂꯒ ꯂꯥꯛꯇ꯭ꯔꯥ ꯁꯨꯃꯥꯏꯅꯅꯦ ꯍꯥꯏꯗꯤ ꯑꯩꯈꯣꯏ ꯑꯀꯣꯏꯕꯗ ꯂꯩꯔꯤꯕ ꯃꯌꯥꯝꯁꯤꯅ ꯒ꯭ꯌꯥꯟ ꯇꯥꯗꯕꯩꯅꯦ ꯃꯤ ꯑꯃꯁꯦ ꯑꯩꯈꯣꯏꯒꯤ ꯑꯗꯨꯗꯨꯅ ꯄꯨꯔꯥ ꯑꯩꯈꯣꯏ ꯏꯁꯇ꯭ꯔꯦꯁ ꯂꯩꯍꯜꯂꯒ ꯑꯦꯟꯖꯥꯏꯇꯤ ꯑꯣꯏꯍꯜꯂꯒ ꯗꯤꯄ꯭ꯔꯦꯁꯟꯕꯨ ꯑꯣꯏꯍꯜꯂꯛꯄ ꯌꯥꯔꯤꯅꯦꯕ ꯅꯠꯇ꯭ꯔꯥ
ꯍꯧꯖꯤꯛ ꯁꯨꯝ ꯅꯪꯅ ꯅꯣꯏꯖꯔꯤꯗꯨꯣ ꯀꯣꯟꯅ ꯁꯥꯟꯅꯕꯨꯗꯤ ꯑꯩ ꯄꯥꯝꯗꯦꯅ ꯈꯟꯕ ꯑꯣꯏꯔꯝꯅꯦꯕ ꯑꯗꯨ ꯃꯤ ꯑꯇꯣꯞꯄ ꯑꯃꯅ ꯅꯪꯉꯣꯟꯗ ꯀꯩꯝ ꯍꯥꯏꯔꯛꯇꯕ ꯑꯣꯏꯌꯣꯕꯀꯣ ꯅꯪ ꯀꯩꯁꯨ ꯍꯦꯟꯖꯤꯟꯅ ꯈꯜꯂꯣꯏ ꯌꯦꯡꯉꯣ ꯃꯤꯅꯁꯨ ꯑꯗꯨꯝ ꯎꯝ ꯃꯤꯅꯁꯨ ꯑꯗꯨꯝ ꯍꯥꯏꯔꯛꯑꯝꯅꯤꯕ ꯅꯪꯉꯣꯟꯗ
ꯍꯣꯏ ꯍ ꯑꯩ ꯍꯣꯏ ꯑꯩꯒꯤꯕꯨꯗꯤ ꯑꯩ ꯑꯗꯨꯝ ꯄꯥꯝꯖꯗꯕ ꯑꯃ ꯂꯩꯔꯦꯗꯅ
ꯎꯝ
ꯄꯥꯝꯗꯕ ꯍꯥꯏꯁꯦꯀꯣ ꯄꯥꯝꯕ ꯄꯥꯝꯗꯕ ꯍꯥꯏꯁꯤꯔꯣ ꯍꯣꯏ ꯑꯩꯒꯤ ꯏꯁꯥꯒꯤ ꯄꯥꯝꯗꯕ ꯍꯥꯏꯕꯒꯤ ꯋꯥꯈꯜ ꯑꯃꯕꯨꯗꯤ ꯂꯩꯖꯔꯦ ꯑꯗꯨ ꯑꯣꯏ ꯇꯔꯁꯨ ꯑꯩꯅ ꯄꯥꯝꯗꯦ ꯈꯟꯖꯔꯁꯨ ꯄꯣꯃꯤꯅ ꯑꯦ ꯅꯪ ꯅꯣꯏꯕꯗꯨꯅ ꯄꯛꯅꯩꯗ ꯀꯩꯝ ꯇꯧꯗꯦ ꯐꯖꯩ ꯑꯗꯨ ꯑꯗꯨꯏ ꯆꯥꯡ ꯑꯗꯨꯝ ꯂꯩꯍꯜꯂꯣ ꯍꯥꯏꯕꯀꯣ ꯑꯩ ꯄꯥꯝꯗ꯭ꯔꯁꯨ ꯄꯥꯝꯗꯅ ꯑꯗꯨꯝ ꯂꯩꯅꯤꯡꯉꯦ ꯆꯥꯦ ꯇꯩꯁꯗꯅꯤ ꯆꯥ ꯑꯗꯨꯅꯤ
ꯑꯃꯣꯏꯗ꯭ꯔꯥ ꯍꯥꯏꯔꯛꯑꯝꯅꯤ ꯅꯉꯣꯟꯗꯁꯨ ꯗꯥꯃ ꯑꯃ
ꯍꯥꯏꯗ ꯗꯥꯃ ꯑꯃ ꯅꯣꯏꯃꯜꯂꯦ ꯈꯣꯠꯂꯦꯅꯕꯨ ꯍꯣꯏ ꯌꯥꯝ ꯊꯤꯅꯕꯨꯗꯤ ꯍꯥꯏꯔꯛꯄꯕꯨꯗꯤ ꯌꯥꯎꯗꯦꯕ ꯀꯣ ꯉꯁꯥꯏ ꯑꯗꯨꯃꯥꯏꯅ ꯏꯔꯦꯝ ꯅꯣꯏꯃꯜꯂꯦ ꯈꯣꯠꯂꯦ ꯈꯔ ꯍꯟꯊꯅꯕ ꯇꯧꯔꯣ ꯈꯣꯠꯂꯣ ꯑꯩꯅ ꯑꯗꯨꯃꯥꯏꯅꯕꯨꯗꯤ ꯍꯥꯏ
ꯎꯝ ꯑꯗꯨꯝ ꯁꯣꯏꯃꯜꯂꯁꯨ ꯐꯠꯇꯦ ꯅꯣꯏꯃꯜꯂꯁꯨ ꯐꯠꯇꯦ ꯑꯦ ꯅꯪꯗꯨ ꯈꯤꯇꯪ ꯀꯪꯊꯍꯟꯕ ꯌꯥꯕ꯭ꯔꯥ ꯌꯦꯡꯉꯣ ꯅꯪ ꯁꯤꯗꯒꯤ ꯈꯤꯇꯪ ꯀꯪꯊꯍꯟꯕ ꯌꯥꯝ ꯐꯖꯅ ꯍꯥꯏꯔꯛꯑꯗꯤ ꯐꯕ ꯑꯗꯨꯏ ꯃꯑꯣꯡꯗꯗꯤ ꯀꯩꯁꯨ ꯍꯥꯏꯔꯛꯑꯝꯃꯣꯏꯕ
ꯀꯩꯁꯨ ꯇꯧꯅꯤꯡꯗꯕꯅꯦꯕꯀꯣ ꯍꯥꯏꯅꯤꯡ ꯍꯥꯏꯖꯅꯤ ꯈꯜꯂꯛꯄꯗꯣ ꯎꯝ
ꯐꯅꯕꯒꯤ ꯃꯑꯣꯡꯗ ꯉꯝꯕꯤꯔꯛꯄ ꯋꯥꯁꯤꯅꯦ ꯌꯥꯝ ꯏꯅꯤꯡꯉꯤꯁꯦ
ꯎꯝ
ꯑꯩꯅ ꯇꯨ ꯆꯠꯂꯤ ꯁꯨꯃꯥꯏꯅ ꯁꯨꯝ ꯈꯔ ꯈꯔ ꯆꯠꯂꯣꯕꯀꯣ ꯅꯪ ꯀꯥꯗ ꯑꯣꯏꯔꯁꯨ ꯅꯪ ꯐꯅꯌꯥꯝ ꯁꯣꯟꯊꯅꯤ
ꯁꯗ꯭ꯌꯥꯔꯅꯤ ꯆꯥꯃꯨ ꯌꯥꯝꯃꯦꯃ ꯍꯦꯟꯅ ꯑꯃꯨꯛ ꯆꯥꯁꯤꯟꯈꯤꯅꯤꯀꯣ
ꯅꯣꯏꯔꯁꯨ ꯌꯥꯏꯗ ꯑꯩꯕꯨꯗꯤ ꯑꯩꯗꯤ ꯅꯣꯏꯕꯅꯦꯅ ꯄꯥꯝꯃꯦ ꯑꯩ ꯃꯥꯏꯁꯦ ꯏꯁꯥ ꯐꯅ ꯅꯣꯏꯔꯁꯨ ꯑꯩ ꯃꯥꯏꯁꯦ ꯁꯨꯛ ꯅꯣꯏ ꯅꯣꯏꯗꯕ ꯃꯥꯏ ꯑꯣꯏꯕꯅꯦꯕ ꯑꯗꯨꯝ ꯀꯣꯞꯁꯤꯜꯂ ꯑꯗꯨꯝ ꯂꯩꯕꯅꯦꯕ
ꯐꯩꯌꯦꯗꯥ ꯍꯣꯏ ꯑꯩ ꯑꯩ ꯑꯩꯁꯨꯦ ꯌꯥꯝ ꯑꯩꯁꯨ ꯃꯥꯏ ꯌꯥꯝ ꯄꯥꯛꯄꯕꯨꯗꯤ ꯑꯣꯏꯗꯝꯅꯦꯕꯀꯣ
ꯎꯝ
ꯑꯗꯨ ꯑꯣꯏꯇꯥꯥꯔꯁꯨ ꯈꯪꯗꯦ ꯍꯟꯗꯛꯇꯤ ꯈꯤꯇꯪ ꯄꯥꯛꯊꯣꯛꯂꯛꯑꯦꯕ ꯈꯟꯗꯥꯡꯒꯁꯦ ꯈꯤꯇꯪ ꯌꯥꯎꯊꯣꯛꯂꯛꯑꯦꯕ ꯍꯥꯏ ꯈꯗꯥꯡꯁꯦ ꯑꯅꯤ ꯊꯣꯛꯄ ꯏꯁꯇꯥꯏꯜꯗ
ꯑꯗꯨꯅ ꯑꯩꯗꯣ ꯈꯔꯪ ꯁꯣꯟꯕꯗꯣ ꯄꯥꯝꯃꯛꯑꯦꯕ
ꯅꯥꯏ ꯑꯩꯈꯣꯏ ꯁꯤ ꯊꯪꯅꯕꯒꯤ ꯈꯣꯡꯕꯥꯟꯗꯣ ꯑꯩꯅ ꯁꯨꯝ ꯆꯠꯀꯥꯟꯗꯅꯦ ꯉꯥꯄ꯭ꯔꯨꯝꯂ ꯈꯪꯗꯦ ꯐꯧꯒꯠꯂꯛꯦ ꯑꯃ
ꯃꯥ ꯑꯩꯗꯤ ꯌꯥꯝꯅ ꯐꯅꯤꯡꯉꯦ ꯑꯗꯨꯏ ꯍꯥꯏꯗꯤ ꯐꯅꯤꯡꯉꯦ ꯐꯥꯕꯨꯗꯤ ꯍꯩꯔꯣꯏꯗꯣꯏꯁꯨ ꯌꯥꯝ ꯆꯥꯅꯤꯡꯉꯦ ꯌꯥꯝ ꯐꯥꯎꯕꯅꯦ ꯍꯥꯏꯗꯤ ꯍꯩꯅꯩꯌꯦ ꯅꯪ ꯍꯩꯅꯗꯕ꯭ꯔꯥ ꯑꯥ
ꯄꯤꯒ ꯁꯤꯡꯖꯨ ꯁꯨꯕꯗꯣ
ꯑꯧ ꯑꯧ ꯑꯧ ꯀꯩꯅꯣꯒ ꯍꯥꯞꯄꯒ ꯃꯌꯥꯥꯡ ꯃꯇꯣꯟꯒ ꯍꯥꯞꯄꯒ ꯇꯨꯃꯤꯟꯈꯣꯛꯀ ꯍꯥꯞꯄꯒꯅꯦ ꯎꯝ ꯃꯣꯔꯣꯛ ꯇꯧꯔꯒ ꯐꯥꯖꯅ ꯂꯧꯔꯒ ꯑꯩ ꯆꯥꯔꯦ ꯊꯣꯡꯕꯁꯨ ꯉꯧꯕꯁꯨ ꯍꯥꯎꯋꯦ ꯂꯣꯏꯅ ꯍꯥꯎꯋꯦ
ꯑꯩ ꯆꯥꯅꯤꯡꯕ ꯀꯌꯥ ꯑꯣꯏꯗꯦ ꯁꯤꯡꯖꯨꯅ ꯍꯦꯜꯂꯦ ꯍꯥꯎꯕ ꯁꯤꯡꯖꯨꯗꯤ ꯑꯣꯏꯅꯝꯃꯒ ꯑꯃ ꯌꯣꯡꯌꯥꯝ ꯃꯆꯜ ꯆꯥꯏꯌꯦꯕ
ꯑꯗꯨꯒꯥꯅꯦ ꯃꯍꯤ ꯑꯝꯇ ꯌꯥꯎꯗꯕꯤꯗꯅꯦ ꯀꯩꯅꯣꯅ ꯀꯩꯅꯣ ꯏꯔꯣꯟꯕꯗꯣ ꯑ ꯑꯗꯨꯁꯨ ꯌꯥꯝ ꯍꯥꯎꯕꯅꯤ ꯁꯣꯏꯕꯨꯝꯒ ꯇꯧꯔꯒ ꯏꯔꯣꯟꯕꯗꯣ
ꯎꯝ
ꯑꯗꯨꯁꯨꯨ ꯈꯨꯍꯧꯃ
ꯑꯁꯤꯁꯦ ꯌꯥꯝ ꯀꯥꯟꯅꯩ ꯍꯥꯏꯕꯅꯦ ꯏ ꯌꯥꯝ ꯍꯥꯞꯄꯤ ꯍꯥꯏꯕꯅꯦ ꯑꯪ ꯎꯝ ꯅꯍꯥꯟꯋꯥꯏ ꯃꯤ ꯑꯃ ꯏꯤ ꯋꯥꯠꯄꯗꯒꯤ ꯁꯤꯗꯧꯔꯕ ꯏꯁꯤ ꯁꯨ ꯆꯥꯟꯅꯕ ꯑꯝꯇ ꯐꯪꯗ꯭ꯔꯕ ꯑꯁꯤ ꯉꯥꯄ꯭ꯔꯨꯝꯁꯦ ꯃꯉꯛꯇꯅꯦꯂ ꯏꯁꯤꯦ ꯍꯤꯡꯅ ꯆꯨꯞꯄꯦ ꯍꯥꯏꯌꯦ
ꯃꯥ ꯑꯥ ꯑꯗꯨꯗꯤ ꯉꯝꯃꯣꯏ ꯑꯩ ꯐꯅ ꯌꯥꯝ ꯄꯥꯝꯃꯁꯨ ꯑꯗꯨꯗꯤ ꯉꯝꯃꯣꯏꯌꯦ ꯐꯅ ꯍꯪꯒꯣꯏ ꯑꯗꯨꯗꯤ
ꯑꯩꯅ ꯁꯨꯝ ꯍꯪꯒꯣꯏꯃꯜꯂꯀꯥꯟꯗꯀꯣ ꯃꯃꯥꯅ ꯍꯥꯏꯔ ꯊꯦꯝꯕꯗꯣꯀꯣ ꯃꯤꯗꯤ ꯍꯤꯡꯕꯨ ꯍꯤꯡꯉꯦꯗꯤ ꯇꯧꯔꯤꯃꯦꯗ
ꯍꯣꯏ ꯆꯠꯂꯣ ꯑꯩꯗꯤ ꯉꯝꯃꯣꯏ ꯑꯩꯗꯤ ꯉꯝꯃꯣ ꯑꯩꯁꯨ ꯉꯝꯃꯝꯃꯣꯏ ꯑꯗꯨꯃꯗꯤ